ꯍꯜꯂꯣ ꯑ ꯇꯕ꯭ꯔꯥ ꯑꯧ ꯇꯥꯏꯌꯦ
ꯅꯪ ꯑꯥ ꯍꯧꯖꯤꯛ ꯕꯣꯜꯗꯣ ꯌꯦꯡꯕ꯭ꯔꯥ
ꯑꯩꯗꯤ ꯌꯦꯡꯗꯦ ꯅꯪꯕꯤ ꯌꯦꯡꯕ꯭ꯔꯣ
ꯍꯣꯏ ꯌꯦꯡꯉꯦ ꯍꯣꯏ
ꯑ
ꯑꯗꯣ ꯕꯣꯜ ꯕꯣꯜ ꯕꯣꯜ ꯌꯦꯡꯕꯗ ꯊꯤꯡꯈ꯭ꯔꯦꯅꯦ ꯅꯪꯁꯦ
ꯑꯩꯗꯤ ꯕꯣꯜ ꯌꯦꯡꯗꯦꯗ ꯑꯩꯗꯤ ꯅꯍꯟꯈꯩꯗꯤ ꯁꯨꯛꯌꯦꯡ ꯌꯦꯡꯗꯦꯗ ꯅꯪꯗꯤ ꯀ꯭ꯔꯝꯕꯗ ꯀ꯭ꯔꯝꯕ ꯄꯇꯤꯒ ꯅꯪꯗꯤ
ꯑꯥꯔꯖꯦꯟꯇꯤꯅꯥ
ꯑ ꯍꯔꯥꯎꯔꯝꯒꯅꯤꯅꯦ ꯑꯗꯨꯗꯤ
ꯃꯁꯨ ꯐꯖꯥꯏꯗ ꯀ ꯇ ꯀꯩꯅꯣ ꯇꯧꯕ ꯎꯝ ꯅꯠꯇꯦꯗ ꯅꯣꯏ ꯀꯔꯤ ꯆꯣꯡ ꯆꯥꯕꯅꯣ ꯉꯁꯤ
ꯑꯩꯈꯣꯏꯗꯣ ꯀꯥꯡꯁꯣꯏ ꯑꯃ ꯇꯧꯋꯦ ꯑꯗꯨꯒ ꯀꯥꯡꯉꯧ ꯑꯃ ꯆꯥꯏ
ꯑ
ꯈꯪꯗꯦ
ꯑ ꯑꯩ ꯉꯥ ꯀꯪꯕ ꯑꯗꯨꯒ ꯕꯦꯝꯕꯨꯁꯨꯠ ꯆꯥꯏ
ꯑ ꯍꯤꯟꯅꯦꯅ
ꯎꯝ ꯑꯗꯣ ꯅꯪ ꯉꯁꯤꯁꯦ ꯀꯩꯅꯣ ꯇꯧꯕ꯭ꯔꯥ ꯀꯗꯥꯏ ꯆꯠꯄ꯭ꯔꯥ
ꯎꯝ ꯑꯩꯁꯦ ꯌꯥꯝꯅ ꯑꯔꯨꯕ ꯀꯩꯁꯨ ꯇꯧꯗꯦꯗ ꯑꯗꯨꯝ ꯂꯩꯗ
ꯑꯥ
ꯅꯪꯗꯤ ꯀꯗꯥꯏ ꯀꯗꯥꯏ ꯆꯠꯂꯨꯕ꯭ꯔꯣ
ꯕꯖ꯭ꯔꯗ ꯀꯩꯅꯣ ꯆꯠꯂꯤ ꯑꯦꯟꯁꯥꯡꯒꯨꯝꯕ ꯂꯥꯛꯅꯤꯡꯉꯥꯏ
ꯑꯥ ꯀꯔꯤꯒꯤ ꯂꯩꯔꯛꯄ
ꯑꯗꯨꯝ ꯕꯦꯁꯅꯤꯗ ꯕꯦꯝꯕꯨ ꯁꯨꯠꯀꯨꯝꯕ ꯀꯣꯕꯤ ꯑꯗꯨꯒ ꯏꯟꯁ ꯇꯣꯞ ꯇꯣꯞꯄꯒꯨꯝꯕ ꯉꯁꯤ ꯑꯩꯈꯣꯏꯗꯤ ꯇ꯭ꯌꯨꯁꯗꯦ
ꯀꯩꯅꯣ ꯇꯧꯕꯀꯣ ꯇ꯭ꯌꯨꯁꯗꯦ ꯇ꯭ꯌꯨꯁꯗꯦ ꯃꯀ ꯂꯩꯑꯦ ꯐꯁꯔ
ꯑ ꯉꯁꯤꯁꯦ ꯉꯁꯤꯁꯦ ꯇ꯭ꯌꯨꯁꯗꯦꯔꯣꯅꯦ
ꯎꯝ ꯉꯁꯤꯗꯤ ꯍꯧꯖꯤꯛꯇꯤ ꯄꯨꯡ ꯚꯔꯣ ꯍꯦꯛ ꯍꯦꯈ꯭ꯔꯦ ꯑꯗꯨꯗꯤ ꯋꯥꯏꯅꯁꯗꯦ
ꯑꯣ
ꯑꯥ ꯍꯧꯖꯤꯛ
ꯑꯆꯥ ꯑꯩꯗꯤ ꯑꯩꯗꯤ ꯑꯩꯗꯤ ꯉꯔꯥꯡ ꯗꯣ ꯃꯥꯟꯗꯦꯔꯥ ꯍꯥꯏꯕꯅꯤꯅꯦ ꯉꯁꯤꯁꯨ ꯇꯨꯏꯁꯗꯦꯔꯥ ꯍꯥꯏꯕꯅꯤꯅꯦ
ꯍꯣꯏ
ꯅꯪꯗꯤ ꯍꯧꯖꯤꯛ ꯀꯥꯟ ꯀꯔꯤ ꯀꯔꯤ ꯍꯣꯠꯅꯔꯤꯒꯦ
ꯀꯔꯤꯁꯨ ꯍꯣꯠꯅꯣꯗꯦꯗ ꯊꯕꯛꯀꯨꯝꯕ ꯂꯩꯇꯦ ꯍꯥꯏꯌꯦ ꯑꯗꯨꯝ ꯌꯨꯝꯗ ꯂꯩꯔꯤꯌꯦ ꯑꯩꯗꯤ ꯅꯪꯗꯤ ꯑꯥ ꯀꯣꯂꯦꯖꯀꯨꯝꯕ ꯀꯥꯕ꯭ꯔꯥ
ꯀꯣꯂꯦꯁ ꯀꯗ꯭ꯔꯦꯗ ꯑꯩ ꯅꯪꯗꯤ ꯀꯣꯂꯦꯖꯒꯨꯝꯕ ꯀꯥꯕ꯭ꯔꯣ
ꯀꯥꯕꯗꯤ ꯂꯣꯏꯔꯦ ꯑꯪ
ꯎꯝ
ꯑꯗꯨ ꯊꯕꯛꯇꯤ ꯊꯕꯛꯇꯤ ꯇꯧꯗꯕ
ꯇꯧꯗꯦꯗ ꯍꯥꯍꯥꯍꯥ ꯁꯨꯝ ꯂꯩꯌꯦ
ꯅꯪ ꯊꯕꯀꯨꯝꯕ ꯇꯧꯗꯦꯕ
ꯎꯝ ꯅꯪꯗꯤ ꯊꯕꯛ ꯀꯨꯝꯕ ꯇꯧꯕꯩꯔꯣ
ꯑꯩꯁꯨ ꯇꯧꯗꯤꯌꯦ ꯑꯗꯣ ꯅꯪ ꯍꯧꯖꯤꯛꯀꯥꯟ ꯂꯩ ꯃꯄꯥꯟꯗꯔ ꯅꯠꯇ꯭ꯔꯒ ꯌꯨꯝꯗ ꯂꯩꯕ꯭ꯔꯥ
ꯑꯩꯔꯣ ꯌꯨꯝꯗ ꯂꯩꯌꯦꯅ
ꯀꯔꯤ ꯀꯔꯤ ꯍꯣꯠꯅꯕꯤꯔꯒꯦ
ꯑꯁ ꯍꯧꯖꯤꯛꯀꯥꯟ ꯁꯦ ꯀꯔꯤꯁꯨ ꯍꯣꯠꯅꯗꯦꯗ ꯏꯔꯥꯡꯅ ꯐꯠꯇꯕꯅ ꯐꯠꯇꯕꯅ ꯅꯈꯣꯏꯔꯣꯝꯗꯗꯤ ꯏꯔꯥꯡ ꯀꯔꯤꯁꯨ ꯇꯧꯗꯕ꯭ꯔꯣ
ꯏꯔꯥꯡ ꯀꯔꯤꯁꯨ ꯇꯧꯗꯦꯗ ꯑꯩꯈꯣꯏ ꯑꯩꯈꯣꯏ ꯑꯗꯨꯗꯤ ꯑꯗꯣ ꯅꯪ ꯍꯌꯦꯡꯗꯤ ꯀꯗꯥꯏ ꯆꯠꯀꯅꯤ
ꯍꯌꯦꯡꯁꯦ ꯈꯪꯗꯦꯗ ꯍꯌꯦꯡ ꯇꯣꯛꯄꯗ ꯈꯪꯒꯅꯤ ꯍꯌꯦꯡ ꯀꯔꯤ ꯇꯧꯒꯦꯔ ꯈꯪꯗꯔꯦ
ꯊꯕꯛ ꯊꯕꯛꯀꯨꯝꯕ ꯂꯩꯇꯕꯁꯦ ꯅꯨꯡꯗꯤ ꯅꯨꯉꯥꯢ ꯅꯪ ꯍꯧꯖꯤꯛꯀꯥꯟ ꯂꯩꯔꯤꯁꯦ ꯍꯣꯏ ꯊꯕꯛ ꯂꯩꯇꯕꯗꯤ ꯑꯗꯨꯝ ꯇꯨꯝꯃꯦ ꯐꯣꯟ ꯌꯦꯡꯉꯦ ꯑꯗꯨꯅꯤꯅ
ꯑꯁ ꯋꯥꯌꯦꯗ ꯇꯧꯅꯤꯡ ꯉꯥꯢ ꯂꯩꯇꯕꯁꯨ ꯌꯨꯝꯗ ꯑꯗꯨꯝ ꯂꯩꯕꯁꯨ ꯋꯥꯢꯗ
ꯑꯗꯨ ꯑꯗꯨꯗꯤ ꯍꯌꯦꯡ ꯊꯕꯛ ꯑꯃ ꯇꯧꯀꯣ
ꯊꯕꯛ ꯄꯥꯝꯃꯤ ꯑꯩ ꯁꯨꯝ ꯈꯪꯗ꯭ꯔꯦ ꯀꯔꯤ ꯇꯧꯁꯤꯔꯥ ꯈꯨꯟꯗ ꯂꯩꯕꯁꯨ ꯋꯥꯔꯦ ꯑꯁ ꯍꯥꯍꯥ ꯌꯥꯔꯦꯗ ꯑꯗꯨꯁꯨ ꯍꯧꯖꯤꯛ ꯃꯇꯝ ꯌꯥꯝ ꯋꯥꯠꯂꯤꯌꯦ
ꯃꯇꯝ ꯋꯥꯠꯂꯤ ꯋꯥꯠꯂꯤ ꯍꯥꯏꯅ ꯑꯗꯨꯝ ꯂꯩꯔꯗꯤ ꯌꯥꯗꯦꯍꯦ
ꯑꯁ ꯏꯔꯥꯡꯁꯤꯅ ꯏꯔꯥꯡꯁꯤꯅ ꯕꯤꯠ ꯌꯥꯎꯗ꯭ꯔꯤꯕꯅꯤ ꯎꯝ ꯑꯩꯈꯣꯏꯔꯣꯝꯗꯗꯤ ꯏꯔꯥꯡ ꯌꯥꯝ ꯀꯜꯂꯦꯕ ꯑꯗꯨꯒꯤ
ꯎꯝ ꯎꯝ ꯅꯪꯒꯤ ꯁꯤꯕ꯭ꯂꯤꯡꯗꯣ ꯀꯌꯥꯒꯨꯝꯕ ꯂꯩꯕ꯭ꯔ
ꯑꯩꯈꯣꯏ ꯃꯔꯤ ꯂꯩꯌꯦ
ꯃꯔꯤ ꯑ ꯅꯨꯄꯥꯅ ꯀꯌꯥ ꯅꯨꯄꯤꯅ ꯀꯌꯥ
ꯅꯨꯄꯤ ꯑꯍꯨꯝ ꯅꯨꯄꯥ ꯑꯃ
ꯅꯨꯄꯤ ꯑꯍꯨꯝ ꯑꯗꯨ ꯅꯪ ꯅꯪꯅ ꯂꯥꯁꯔ ꯅꯠꯇ꯭ꯔꯒ ꯃꯤꯗꯜ ꯒꯨꯝꯕꯔ
ꯃꯤꯗꯥꯜꯗ ꯃꯌꯥꯏꯅꯦꯗ ꯃꯌꯥꯏ ꯅꯠꯇꯦꯗ ꯑꯩꯒꯤ ꯃꯊꯛꯇꯁꯨ ꯂꯩꯥꯌꯦ ꯑꯩꯒꯤ ꯃꯈꯥꯗꯁꯨ ꯂꯩꯌꯦ ꯅꯪꯒꯤꯗꯤ
ꯑꯩꯗꯤ
ꯑꯦ ꯑꯁꯤꯅ ꯇꯥꯔꯦ ꯑꯃꯨꯛꯀ ꯑ ꯑ
ꯑꯩ ꯑꯩ ꯑ ꯑ ꯍꯥꯏꯗꯅ ꯍꯧꯕꯤ